ꯎꯝ
ꯑꯩꯈꯣꯏꯅꯤꯁꯦ ꯗꯥꯎ ꯌꯥꯝ ꯐꯥꯕ ꯃꯥꯜꯂꯦ
ꯎꯝ ꯅꯪ ꯅꯪ ꯅꯪ ꯄꯛ ꯐꯥꯗ ꯊꯀꯠ ꯄꯤꯔꯤꯗ ꯑꯩꯕꯨ ꯌꯥꯝ ꯄꯪꯉꯦ
ꯐꯩꯁꯦ ꯆꯥꯟꯅꯕ ꯃꯥꯜꯂꯦ
ꯍꯥ
ꯑꯩꯈꯣꯏꯅꯤꯁꯦ ꯌꯥꯝ ꯆꯥꯟꯅꯕ ꯃꯥꯜꯂꯦꯕ
ꯎꯝ ꯑꯗꯨꯝ ꯈꯪꯅꯔ ꯇꯥꯔꯦꯗ ꯆꯠꯅꯔꯗꯤ ꯅꯠꯇ꯭ꯔꯣ
ꯎꯝ
ꯎꯝꯁꯦꯡꯕ ꯂꯩꯕ꯭ꯔꯅꯦ ꯂꯩꯇꯕ꯭ꯔꯅꯦ
ꯀꯔꯤ ꯍꯥꯏꯕꯅꯣ ꯆꯥꯇꯥ
ꯑꯁꯦꯡꯕ ꯂꯩꯕ꯭ꯔꯥ ꯂꯩꯇꯕ꯭ꯔꯣ ꯀꯣꯏꯅꯕꯗ ꯀꯣꯏꯅꯕꯗ ꯎꯝ
ꯀꯣꯏꯅꯕꯗꯤ ꯂꯩꯇꯦ
ꯁꯉ
ꯎꯝ ꯑꯗꯣ ꯅꯨꯡꯁꯤꯕꯗꯤ ꯂꯩꯌꯦ
ꯑꯁ ꯀꯔꯤꯅꯦ ꯑꯗꯨꯗꯤ ꯀꯔꯤꯔꯗꯤ
ꯎ
ꯎꯝ ꯖꯗꯤ ꯀꯣꯏꯅ ꯇꯧꯔ ꯍꯥꯏꯁꯦ
ꯑꯩꯈꯣꯏꯗꯤ ꯀꯅꯥꯅ ꯀꯅꯥꯅ ꯀꯣꯏꯕꯤꯒꯤꯔꯦꯅꯦ ꯀꯅꯥꯅ ꯄꯥꯝꯕꯤꯒꯤꯔꯦꯅꯦ
ꯐꯁ ꯅꯨꯄꯥꯕꯨ ꯅꯨꯄꯤ ꯑꯃ ꯍꯦꯛꯇ ꯈꯟꯕ ꯌꯥꯕꯅꯦ ꯅꯣꯏꯅ ꯑꯄꯥꯝꯕꯗꯣ
ꯑꯥ ꯀꯔꯤ
ꯅꯣꯏꯒꯤ ꯑꯄꯥꯝꯕꯗꯣ ꯈꯟꯕ ꯌꯥꯕꯅꯦ ꯍꯥꯏꯕ
ꯑꯗꯨꯨꯕꯨꯗꯤ ꯆꯨꯝꯃꯤꯅꯤ ꯑꯩꯈꯣꯏꯅ ꯄꯥꯝꯃꯁꯤꯀꯣ
ꯎꯝ
ꯃꯤ ꯑꯣ ꯑꯩꯈꯣꯏꯅ ꯄꯥꯝꯝꯕꯁꯨ ꯃꯤꯅ ꯄꯥꯝ ꯃꯤꯅ ꯌꯥꯕꯤꯔꯛꯇ꯭ꯔꯗꯤ ꯎꯄꯥꯏ ꯂꯩꯇꯦꯕ ꯂꯩꯇꯕ
ꯇ꯭ꯔꯥꯏ ꯇꯧꯖꯜꯂꯣ
ꯅꯣꯏꯅ ꯅꯣꯏ ꯅꯨꯄꯤꯅ ꯌꯥꯝ ꯂꯥꯏ ꯅꯣꯏꯅ ꯅꯣꯏꯅꯕꯨ ꯄꯥꯝꯃꯗꯤ ꯑꯗꯨꯝ ꯇꯛꯑꯒ ꯑꯗꯨꯝ ꯌꯥꯒꯅꯦꯕ ꯑꯩꯈꯣꯏ ꯅꯨꯄꯥꯗꯤ ꯌꯥꯝ ꯂꯨꯏꯕ ꯅꯣꯏ ꯅꯨꯄꯤꯅ ꯌꯥꯗ꯭ꯔꯗꯤ ꯌꯥꯗꯦꯕ
ꯉꯇꯦ ꯑꯩꯅ ꯍꯥꯏꯕꯅꯤ ꯇ꯭ꯔꯥꯏ ꯑꯗꯨꯝ ꯇꯧꯁꯜꯂꯣ ꯍꯥꯏꯕ
ꯑꯗꯨꯒꯤ ꯑꯩ ꯑꯗꯨꯝ ꯀꯔꯤ ꯍꯥꯏꯁꯤꯔꯦ
ꯇꯔꯥ ꯊꯦꯡꯕꯗ ꯑꯃ ꯌꯥꯔꯛꯑꯗꯤ ꯌꯥꯔꯦꯗꯅ
ꯑꯗꯨ ꯅꯪꯉꯣꯟ ꯅꯍꯥꯟ ꯇ꯭ꯔꯥꯏ ꯇꯧꯁꯤꯔꯣ
ꯑꯩꯗꯤ ꯅ ꯅꯎ ꯏꯆꯟꯅꯦꯅ ꯈꯟꯕꯤꯌꯣ ꯏꯕꯨꯡ
ꯑꯗꯨꯒꯤꯔ ꯎꯗꯗꯦ ꯑꯩ ꯑꯩ ꯑꯣꯈꯥꯟ ꯅꯨꯡꯉꯥꯏꯇꯗ ꯁꯤ
ꯑꯦ ꯀꯔꯤꯒꯤ ꯅꯨꯡꯉꯥꯏꯇꯔꯤꯅꯣ
ꯃꯤꯅ ꯍꯥꯡꯒꯥꯟ ꯃꯤꯅ ꯍꯪꯃꯒ ꯏꯇꯅ ꯏꯆꯟ ꯈꯜꯂꯣ ꯍꯥꯏ ꯅ ꯌꯥꯗꯕ ꯈꯣ ꯏꯆꯟ ꯏꯆꯟ ꯏꯆꯟ ꯏꯆ ꯑꯗꯨꯗꯤ ꯂꯣꯏ ꯏꯆꯟ ꯇꯥꯔꯤꯅꯦ ꯇꯥꯏꯪꯄꯥ ꯁꯨꯛ ꯌꯥꯝꯕꯁꯦ
ꯀꯩꯅꯣꯒꯤ ꯂꯩꯔꯦ ꯑꯗꯨꯗꯤ
ꯅꯤ ꯅꯤ ꯗ ꯂꯇꯣ ꯅꯪ ꯅꯪ ꯏꯆꯅ ꯈꯜꯂꯁꯨ ꯅꯪ ꯑꯩ ꯅꯨꯄꯤ ꯑꯣꯏꯅ ꯈꯜꯂꯤ ꯀꯝꯗꯧꯕ ꯍꯥꯏꯕꯗꯣ ꯑꯗꯨꯃ ꯇꯅꯦ
ꯎꯝ ꯍꯧꯖꯤꯦ ꯀꯁꯤ ꯐꯔꯣ ꯇꯣ ꯃꯦꯔꯣꯐ ꯃꯦꯔꯣ
ꯇꯨꯝꯃꯦ ꯐꯤ ꯃꯅꯨꯡꯗ ꯅꯣꯏ ꯅꯅꯨꯡ ꯇꯥꯗ꯭ꯔꯣ ꯇꯥꯕ꯭ꯔ
ꯑꯁ ꯅꯨꯡꯁꯥ ꯊꯣꯛꯑꯦ
ꯑꯦ ꯁꯤꯗꯗꯤ ꯅꯣꯡ ꯀꯟꯅ ꯇꯥꯔꯤꯅꯤ ꯃꯣꯏꯁꯨ ꯀꯟꯅ ꯍꯣꯠꯅꯔꯤ ꯑꯩꯁꯨ ꯀꯟꯅ ꯍꯅꯔꯦ ꯋꯥꯔꯤꯔꯁꯥꯟꯅꯔꯦ ꯀꯅꯥ ꯋꯥꯔꯤꯔ ꯁꯅꯦ
ꯑꯩ ꯁꯅ ꯇꯕ ꯐꯣꯟꯅ ꯂꯩꯅꯤ
ꯍꯥꯥ
ꯅꯣꯡ ꯇꯥꯕ ꯃꯐꯝꯗ ꯂꯩꯅꯤꯡꯉꯦꯕ
ꯎꯝ ꯀꯔꯤꯒꯤ
ꯅꯨꯡꯁꯥꯁꯦ ꯌꯥꯝ ꯁꯥꯏ
ꯎꯝ ꯅꯣꯡ ꯇꯥꯕ ꯔꯣꯃꯥꯟꯁ ꯇꯧꯕꯁ ꯅꯨꯡꯉꯥꯏꯒꯅꯤꯀꯣ
ꯅꯪꯁꯨ ꯑꯗꯨ ꯈꯪꯕ꯭ꯔꯣ
ꯈꯪꯅꯤ ꯈꯪꯕ ꯈꯪ ꯑꯦ ꯇꯧꯗꯤ ꯇꯧꯗꯕꯅꯤꯅ ꯈꯪꯅꯤꯡꯕ ꯍꯥꯏꯇꯥꯔꯦ
ꯑꯗꯨꯣꯗꯤ ꯍꯤꯖꯜ ꯂ ꯀꯥꯏꯉꯣꯟ
ꯊꯤꯗꯤ ꯊꯤꯔꯁꯨ ꯂꯩꯇꯕ ꯍꯥꯏꯗꯨꯗꯤꯅꯦ ꯂꯨꯔꯤꯗꯤ
ꯎꯝ
ꯂꯩꯇꯕ ꯁꯤꯅꯤ
ꯂꯩꯒꯅꯤ ꯏ ꯂꯩꯒꯅꯦ
ꯈꯩꯗꯦꯗ
ꯎ ꯈꯅꯤ ꯈꯅꯣꯗ
ꯈꯟꯒꯗ ꯈꯟꯗꯗ ꯅꯨꯄꯤꯕꯨ ꯊꯤꯕꯁꯨ ꯌꯥꯔꯦ ꯅꯠꯇ꯭ꯔꯣ
ꯎꯝ ꯏꯀ ꯅꯪ ꯅ ꯆꯥ ꯂꯩꯇ꯭ꯔꯗꯤ ꯀꯅꯥꯅ ꯌꯣꯛꯄꯤꯔꯅꯤ ꯅꯪ ꯍꯌꯦꯡ ꯍꯣꯏ
ꯏꯇꯣꯝꯗ ꯀꯣꯝꯗꯣ ꯑꯩ ꯑꯩ ꯐꯨꯝꯅꯤꯡꯉꯥꯏ ꯏꯇꯣꯝꯗ ꯇꯧꯔꯒ ꯑꯗꯨꯝ ꯑꯣ ꯃ ꯃꯈꯥ ꯇꯥꯁꯤ ꯂꯣꯏ ꯂꯣ
ꯑꯁ ꯂꯣꯢꯔꯦꯗꯅ ꯁꯤꯗꯤ
ꯎꯝ
ꯅꯪ ꯅꯥꯔꯛꯄ ꯀꯥꯟꯗ ꯀꯅꯥꯅ ꯆꯥꯛ ꯊꯣꯡꯕꯤꯗꯕ
ꯊꯣꯡ ꯃꯤ ꯂꯩꯇ꯭ꯔꯁꯨ ꯀꯔꯤ ꯏꯊꯟꯇ ꯉꯝꯗ꯭ꯔꯁꯨ ꯉꯝꯕ ꯈꯨꯗꯤꯡ ꯑꯩꯅ ꯏꯇꯝ ꯇꯧꯔꯅꯤ ꯉꯝꯗ꯭ꯔꯗꯤ ꯉꯝꯗ꯭ꯔꯦ ꯑꯗꯨꯅ
ꯏꯁ ꯑꯗꯨꯃꯥꯏꯅ ꯍꯥꯏꯔ ꯍꯥꯏꯔꯒ ꯍꯌꯦꯡ ꯊꯣꯛꯂꯛꯄꯗ ꯑꯩ ꯃꯌꯨꯝ ꯅꯨꯄꯤ ꯆꯦꯜꯂꯦ ꯍꯥꯏꯔꯛꯑ
ꯏ ꯌꯥꯔꯦ ꯍꯦ ꯀꯗꯥ ꯍꯥꯏꯅꯗ
ꯎꯝꯨꯝ
ꯑꯩꯒꯤ ꯁꯛꯇꯕꯨ ꯅꯨꯄꯤꯅ ꯅꯨꯄꯤ ꯆꯦꯟꯒꯤ ꯁꯛꯁꯤꯗꯤ ꯍꯣꯏꯇꯔꯤ
ꯎꯝ
ꯎꯝ
ꯁꯛꯊꯤ ꯆꯥꯛ ꯐꯖꯕ ꯂꯩꯗꯅ ꯁꯛ ꯐꯖꯕ ꯈꯛꯇꯅ ꯌꯨꯝ ꯄꯥꯕ ꯅꯨꯄꯤ ꯆꯦꯟ ꯄ ꯍꯥꯏꯕ ꯅꯠꯇꯦ
ꯍꯣꯏ ꯑꯗꯨꯅꯦ ꯑꯩ ꯁꯛꯇꯣ ꯅꯨꯄꯤꯅ ꯄꯥꯝꯕꯩ ꯁꯛꯇꯣ ꯌꯥꯎꯗꯕ ꯑꯗꯨꯒꯤ
ꯅꯪꯅ ꯇ꯭ꯔꯥꯏ ꯇꯧꯗꯕꯩꯅꯦ ꯅꯪꯅ ꯅꯁꯥꯅ ꯇꯟꯇ ꯑꯩꯁꯦ ꯐꯠꯇꯦꯅ ꯑꯗꯨꯝ ꯈꯟꯖꯜꯂ ꯂꯩꯕꯗꯣ ꯑꯗꯨꯒꯤꯅꯦ
ꯐꯠꯇꯦ ꯐꯠꯇꯦꯕ ꯅꯠꯇꯕꯀꯣ ꯑꯩꯅ ꯊꯤꯗ ꯑꯩꯅ ꯑꯩꯅ ꯊꯤꯔꯒ ꯃꯤ ꯐꯖꯕ ꯂꯧꯔꯒ ꯃꯥꯗꯤ ꯅꯤꯡꯉꯝꯃꯣꯏꯗꯅ ꯃꯥ ꯋꯥꯈꯜ ꯅꯨꯡꯉꯥꯏꯔꯣꯏꯗꯅ ꯑꯗꯨꯒꯤꯅꯤꯗ ꯃꯥ ꯃꯥꯅ ꯋꯥꯈꯜ ꯅꯨꯡꯉꯥꯏꯇꯕꯗꯣ ꯑꯩ ꯌꯦꯡꯕ ꯉꯝꯗꯦꯕ ꯑꯗꯨꯒꯤꯅꯦꯗ
ꯑꯦ ꯃꯤꯒꯤ ꯌꯥꯝ ꯈꯔ ꯂꯩꯅꯔ ꯅꯪꯅ ꯐꯖꯅ ꯂꯨꯅ ꯇꯧꯕꯤꯔꯗꯤ ꯁꯝ ꯔꯤꯒ꯭ꯔꯦꯠ ꯆꯥꯔꯣꯏꯅꯦ
ꯑꯗꯨꯕꯨꯗꯤ ꯑꯩꯈꯣꯏꯅꯗ ꯑꯗꯨꯝ ꯂꯨꯅ ꯇꯧꯔꯅꯤ ꯑꯗꯨꯕꯨꯗꯤ ꯀꯝꯄꯜꯁꯔꯤꯅꯦꯕꯀꯣ ꯑꯗꯨꯕꯨ ꯃꯥꯗꯤ ꯐꯖꯕꯅꯤꯅ ꯑꯩꯕꯨ ꯊꯤꯕꯅꯤꯅ ꯃꯥ ꯑꯩꯕꯨ ꯀꯩꯗꯧꯉꯩꯁꯨ ꯊꯥꯎꯖꯔꯣꯏꯕ ꯑꯗꯨꯗ ꯑꯩꯁꯨ ꯋꯥꯈꯜ ꯋꯥꯔꯅꯤ ꯃꯥꯁꯨ ꯑꯩꯉꯣꯟꯗ ꯑꯩꯒꯤꯗꯃꯛꯇ ꯈꯜꯂꯗꯤ ꯃꯥꯁꯨ ꯋꯥꯔꯅꯤ ꯑꯗꯨꯒꯤꯅꯤꯗ
ꯀꯩꯝ ꯇꯧꯔꯛꯍꯦ ꯑꯗꯨꯒꯨꯝꯕ ꯈꯜꯒꯅ
ꯎꯝ ꯁꯪꯁꯥꯁꯦ ꯈꯪꯗꯔꯦ
ꯎꯝ ꯆꯨꯝꯗꯤ ꯆꯨꯝꯃꯦ ꯑꯩꯈꯣꯏꯅ ꯀꯔꯤ ꯈꯟꯕꯅꯣ ꯊꯥꯒꯦ ꯍꯥꯏꯕꯗꯣꯖ ꯌꯥꯝ ꯂꯨꯏꯗꯅ ꯁꯤ ꯈꯟꯕꯗꯁꯨ
ꯑ
ꯂꯂ
ꯅꯪꯁꯨ ꯐꯪꯕ ꯐꯪꯗ꯭ꯔꯤꯔꯤꯕꯣ ꯍꯥ
ꯑꯩ ꯀꯣꯏꯅꯕꯗꯤ ꯂꯩꯔꯦ
ꯅꯠꯇꯦ ꯅꯪꯁꯨ ꯐꯪꯗ꯭ꯔꯤꯕ ꯐꯪꯗ꯭ꯔꯤꯒꯣ
ꯐꯪꯗ꯭ꯔꯤ ꯊꯤꯔꯤ ꯑꯐꯕ ꯀꯔꯝꯕꯅ ꯐꯒꯦ ꯍꯥꯏꯕꯗꯣ
ꯑꯩꯅ ꯑꯩꯅ ꯑꯩꯅ ꯍꯥꯏꯕꯗꯣ ꯇꯣꯡꯉꯥꯜꯂꯦ ꯅꯪꯁꯨ ꯐꯪꯗ꯭ꯔꯤꯀꯣ ꯑꯇꯣꯞꯄ ꯏꯃꯥꯟꯅꯕ ꯈꯣꯏ ꯐꯪꯈ꯭ꯔꯦꯕ
ꯑꯣ ꯑꯣ ꯑꯣ ꯐꯪꯉꯦ ꯐꯪꯉꯦ
ꯅꯪꯁꯨ ꯐꯪꯈ꯭ꯔꯦ
ꯎꯝ ꯉꯁꯤꯗꯤ ꯅꯠꯇꯦ ꯅꯍꯥꯟ
ꯅꯍꯥꯟ ꯐꯪꯈꯔ‌ꯦ ꯑꯃꯨꯛ ꯌꯥꯕ
ꯎꯝ ꯌꯥꯏ
ꯀꯌꯥꯅꯣ ꯆꯍꯤ ꯀꯌꯥꯅꯣ ꯑꯥꯏ ꯃꯤꯟ ꯆꯍꯤ
ꯎꯝ ꯆꯍꯤ ꯃꯉꯥ
ꯑꯦ ꯆꯥꯃꯤꯉꯥ ꯐꯪꯕ
ꯎꯝ
ꯌꯥꯏꯅꯦ
ꯎꯝ ꯌꯥꯕꯅ‌ꯦ
ꯏꯃꯥꯟ ꯏꯃꯥꯟꯅꯕꯈꯣꯏꯗꯤ ꯆꯍꯤ ꯇꯔꯨꯛ ꯇꯔꯨꯛꯅꯦꯌꯦ
ꯑꯣ ꯑꯣ ꯑꯣ
ꯑꯥ ꯑꯃꯅ ꯆꯍꯤ ꯋꯥꯟ ꯊꯥꯎꯖꯟꯅ‌ꯦ ꯍꯥꯏꯌꯦ
ꯑꯣ ꯑꯣ ꯎꯝ
ꯑꯩꯗ‌ꯣ ꯉꯔꯥꯡ ꯍꯧꯕꯅꯦꯕ ꯅꯪꯒ ꯉꯁꯤꯒ ꯁꯦꯀꯦꯟ
ꯎꯝ
ꯑꯩꯗꯤ ꯀꯣꯜ ꯇꯧꯅꯤꯉꯥꯏ
ꯑꯩꯅꯦ ꯇꯕ꯭ꯔꯥ ꯑꯁꯤ ꯂꯣꯏꯔꯒ ꯅꯦꯛꯁ ꯋꯤꯛꯀꯤꯗ ꯑꯇꯣꯞꯄ ꯑꯃ ꯍꯥꯏꯔꯛꯀꯦꯀꯣ
ꯀꯔꯤ ꯀꯔꯤ ꯀꯔꯤ ꯀꯔꯤꯕ ꯑꯃꯨꯛꯀ
ꯑꯇꯣꯞꯄ ꯑꯃꯨꯛ ꯍꯥꯏꯔꯛꯀꯦꯕ
ꯑꯇꯣꯞꯄ ꯀꯩꯅꯣꯒꯤ
ꯍ‌ꯣꯔꯦꯟ ꯍꯥꯏꯕꯤꯒ‌ꯦ
ꯑꯣ ꯑꯁ ꯑꯗꯨꯗꯤ ꯅꯪ ꯑꯁꯤ ꯌꯥꯎꯔꯗꯤ ꯆꯍꯤ ꯑꯅꯤ ꯁꯨꯔꯤꯅꯦꯀꯣ
ꯆꯍꯤ ꯑꯅꯤ
ꯎꯝ ꯅꯪ ꯑꯃ ꯑꯃ ꯁꯨ ꯅꯪ ꯑꯃ ꯁꯨꯔꯤꯗꯨꯅ ꯍꯧꯖꯤꯛ ꯌꯥꯎꯔꯗꯤ ꯑꯅꯤ ꯁꯨꯔ‌ꯦꯕ
ꯑꯥ
ꯒꯌꯥꯟ ꯇꯥꯗꯦ
ꯒꯌꯥꯟ ꯇꯥꯗꯦ
ꯅꯪ ꯆꯍꯤ ꯑꯃ ꯅꯪ ꯆꯃꯥꯉꯥ ꯑꯦ ꯂꯤꯁꯤꯡ ꯆꯍꯤ ꯃꯉꯥ ꯐꯪꯉꯦ ꯍꯥꯏꯗꯥꯏ
ꯎꯝ
ꯍꯧꯖꯤꯛ ꯌꯥꯎꯔꯗꯤ ꯍꯧꯖꯤꯛ ꯍꯧꯖꯤꯛ ꯑꯃꯨꯛ ꯐꯪꯉꯗꯤ ꯆꯍꯤ ꯑꯅꯤ ꯁꯨꯕ ꯅꯠꯇ꯭ꯔꯣ
ꯑꯣ ꯑꯣ ꯑꯣ
ꯑꯗꯨꯅꯦꯕ
ꯎꯝ ꯉꯔꯥꯡꯗꯣ ꯑꯩꯗꯤ ꯅꯣꯛꯅꯤꯡꯕꯅ‌ꯦ ꯈꯪꯕ꯭ꯔꯥ
ꯍꯥꯥ
ꯉꯔꯥꯡꯗꯣ ꯌꯥꯝ ꯅꯣꯛꯅꯤꯡꯕꯅꯦꯕ ꯑꯩꯗꯣ
ꯀꯩꯗꯧꯔꯒꯦ
ꯏꯃꯥꯟꯅꯕꯤꯗ‌ꯣ ꯐꯣꯟ ꯇꯧꯋꯦ
ꯎꯝ
ꯑꯗꯨꯗꯒ ꯑꯗꯨꯖ ꯇꯨꯝꯅꯤꯡ ꯃꯃꯟꯗꯅ ꯀꯨꯝꯊꯔꯕ ꯈꯪꯕ꯭ꯔꯥ ꯐꯣꯟꯗꯤ ꯑꯗꯨꯝ ꯄꯥꯏ ꯂꯩꯕ
ꯑꯣꯝ
ꯑꯗꯨꯒ ꯑꯩ ꯃꯪꯗꯅꯦ ꯏꯃꯥꯟꯅꯕꯤ ꯋꯥꯔꯤ ꯁꯥꯟꯅꯔ ꯂꯩꯔꯦꯕꯀꯣ ꯀꯣ ꯑꯗꯨꯒ ꯃꯥꯡꯗꯨꯗ ꯏꯃꯥꯟꯅꯕꯤꯗꯨꯒꯤ ꯃꯃꯥꯟꯅꯕꯤ ꯑꯃꯁꯦ
ꯎꯝ
ꯃꯤꯠꯁꯦ ꯃꯤꯠꯊꯨꯞꯁꯦ ꯁꯦꯝꯒꯦ ꯇꯧꯔꯝꯃꯦꯕ ꯁꯔꯖꯔꯤ ꯇꯧꯕꯒꯤꯗꯣ ꯑꯗꯨ ꯑꯗꯨꯗ ꯑꯩꯅ ꯍꯪꯉꯦꯕꯀꯣ
ꯎꯝ
ꯃꯤꯠ ꯁꯦꯝꯗꯣꯏꯔꯣ ꯍꯥꯏꯔ ꯍꯪꯉꯛꯄꯗꯣ ꯍꯥꯏꯗꯤ ꯑꯁꯦꯡꯕꯗ ꯍꯪꯉꯛꯑꯦꯕ ꯈꯪꯕ꯭ꯔꯥ
ꯎꯝ
ꯑꯗ ꯑꯩ ꯑꯩꯁꯨ ꯒꯠꯗꯣ ꯐꯠ ꯂꯥꯎꯅ ꯇꯥꯔꯛꯑꯦꯕ ꯑꯩꯅ ꯋꯥ ꯉꯥꯡꯉꯛꯄꯗꯨꯗ ꯏꯃꯥꯟꯅꯕꯤꯗꯨ ꯅꯍꯥꯛ ꯀꯩ ꯍꯥꯏꯕꯅꯣ ꯅꯪꯒꯤꯗꯣꯅ ꯑꯦ ꯁꯣꯣꯏꯕꯅꯦ ꯑ
ꯗ ꯊꯣꯛꯈꯤꯕ
ꯎꯝ ꯐꯣꯟ ꯇꯧꯔ ꯇꯧꯔ ꯃꯥꯗꯤ ꯋꯥ ꯉꯥꯡ ꯂꯩꯔꯕ
ꯑꯩꯈꯣꯏꯁꯨ ꯑꯩꯈꯣꯏꯁꯨ ꯊꯣꯛꯄꯅꯤ ꯑꯗꯨꯒꯨꯝꯕ
ꯑꯣꯝ
ꯎꯝ
ꯀꯥꯞꯊꯣꯛ ꯀꯛꯄꯁꯨ ꯌꯥꯎꯋꯦ ꯃꯇꯥꯡ ꯃꯇꯝ ꯆꯒ
ꯑꯣ ꯣꯛ ꯅꯣꯛꯄꯗꯨꯅꯤꯅꯦ ꯐꯠꯇꯕꯗꯣ
ꯎꯝ
ꯀꯥꯎꯊꯣꯛꯄꯗꯤ ꯐꯩ ꯍꯥꯏꯕꯀꯣ ꯅ ꯅꯣꯛꯊꯣꯛꯄꯗꯨ ꯐꯠꯇꯦ ꯍꯥꯏꯑꯕ ꯑꯗꯨꯒꯤ ꯑꯩ ꯍꯦꯛ ꯅꯣꯛꯊꯣꯛꯑꯕ
ꯎꯝ ꯎꯝ
ꯅꯣꯞꯄꯁꯨ ꯌꯥꯝꯈ꯭ꯔꯦ ꯀꯞꯄꯁꯨ ꯌꯥꯝꯈ꯭ꯔꯦ
ꯑꯣ
ꯅꯣꯏꯗꯤ ꯅꯣꯂꯛꯇ꯭ꯔꯣ
ꯅ ꯂꯥꯛꯑꯦ
ꯑ ꯅꯄꯗ ꯎꯝ ꯎꯝ
ꯃꯤꯁꯨ ꯌꯥꯏ
ꯎꯝ ꯅꯪꯒꯤ ꯀꯩꯅꯣ ꯃꯪꯗꯀꯣ
ꯎꯝ
ꯈ꯭ꯋꯥꯏ ꯁꯥꯊꯤꯕꯁꯦ ꯀꯔꯝꯕ ꯃꯡꯅꯣ
ꯎꯝ ꯂꯨꯝꯕꯤꯅ ꯐꯥꯔꯝꯕ
ꯃꯤꯉꯥ
ꯃꯤ ꯉꯥꯏ ꯑꯔꯦꯝꯕꯨ ꯈꯥꯕ ꯎ
ꯎꯝ ꯑꯗꯨ ꯐꯥꯔꯒ ꯀꯩꯅꯣ ꯑꯗꯨꯝ ꯊꯥꯗꯣꯛꯇꯕ꯭ꯔꯣ
ꯊꯥꯗꯣꯛꯇꯤ ꯆꯦꯟꯐꯝ ꯂꯩꯇ꯭ꯔꯕ
ꯑꯁ ꯃꯣꯏꯗꯤꯦ ꯇꯔ ꯍꯦ
ꯑꯗꯨꯒ ꯑꯃꯅ ꯆꯦꯟꯒꯦ ꯇꯧꯔꯁꯨ ꯆꯦꯟꯕ ꯉꯝꯗꯕ
ꯎꯝ ꯅꯣꯏ ꯃꯪꯗꯒ
ꯑ
ꯀꯩꯅꯣ ꯑꯦꯛꯇ ꯑꯦꯛ ꯗꯦꯁ ꯀꯨꯝꯕ ꯎꯕ ꯎꯔꯕꯣꯅꯤꯅ ꯇꯥꯏꯕꯗ ꯎꯗꯕ ꯀꯣꯏꯗꯣ
ꯎꯔꯦ ꯇꯥꯏꯕꯪꯗꯗꯤ ꯎꯔꯦ ꯇꯥꯏꯕꯪꯗꯁꯨ ꯎꯔꯦ ꯃꯪꯗꯁꯨ ꯎꯔꯦ ꯨꯀꯨꯗꯣ ꯒꯀꯨꯗꯣ ꯎꯔ
ꯎꯝ ꯑꯩꯗꯤꯀꯣ ꯑꯥ ꯀꯩꯅꯣ ꯆꯠꯆꯟꯕꯤ ꯃꯈꯣꯏꯁꯨ ꯑꯩꯒ ꯋꯥꯔꯤ ꯁꯅꯥ ꯂꯩꯔꯕꯅꯤꯗ ꯑꯩꯁ
ꯋꯥ ꯌꯔ ꯏꯃꯦꯖꯤꯅꯦꯁꯟ ꯅꯪ